ꯍꯜꯂꯣ
ꯀꯅꯥꯔꯕꯣ
ꯇꯥꯔꯦ ꯇꯥꯔꯦ
ꯎꯝꯝ
ꯀꯩꯗꯧ ꯔꯝꯃꯤꯅꯣ
ꯑꯁꯣꯝ ꯂꯩꯔꯦꯔꯝꯃꯤ
ꯀꯥꯡ ꯌꯥꯝ ꯍꯧꯗ꯭ꯔꯥ ꯅꯣꯡ ꯆꯨꯕꯒꯦ
ꯑꯪ ꯍꯥꯏ ꯅꯣꯡꯁꯨ ꯈꯔ ꯃꯪꯕ ꯑꯣꯏꯕꯒꯤꯀꯣ
ꯀꯥꯡ ꯌꯥꯝ ꯍꯧꯋꯦ ꯉꯁꯤꯗꯤ
ꯎꯝ ꯅꯍꯥꯟꯒ ꯍꯧꯕꯁꯦ ꯃꯥꯟꯅꯗ꯭ꯔꯦ ꯑꯪ ꯍꯣꯏ ꯂꯧꯎ ꯁꯤꯡꯎꯕꯗ ꯇꯝꯅꯤꯅ ꯑꯥ
ꯍꯟꯗꯛ ꯆꯍꯤꯗꯤ ꯅꯣꯡꯁꯨ ꯌꯥꯝ ꯊꯦꯡꯉꯦ ꯑꯗꯨꯅ ꯂꯧ ꯂꯣꯛꯄꯗ ꯍꯌꯦꯡ ꯀꯣꯟꯅ ꯋꯥꯗꯣꯏꯅꯦ
ꯑꯗꯩ ꯇꯤꯟꯁꯨ ꯇꯥꯗꯣꯏꯅꯦꯕ ꯍꯥꯏꯗꯤ ꯇꯥꯗꯕ ꯃꯇꯝꯗ ꯇꯥꯔꯣꯏꯗꯅ ꯀꯣ ꯑꯗꯒꯤ
ꯎ ꯍꯩꯇꯥꯍꯟꯅꯤꯡꯉꯀꯥꯟꯗ ꯂꯧꯎ ꯃꯩ ꯇꯥꯍꯟꯅꯤꯡꯉꯀꯥꯟꯗ ꯄ꯭ꯔꯣꯛ ꯄꯣꯛ ꯆꯥꯔ ꯀꯥꯟꯗ ꯃꯣꯏ ꯇꯥꯗꯅꯪ ꯈꯥꯅ ꯂꯩꯗꯅꯤꯕ
ꯑ
ꯑꯗꯦ
ꯍꯌꯦꯡ ꯀꯣꯟꯅꯗ ꯂꯧ ꯂꯣꯛꯑꯝꯗꯥꯏꯗ ꯑꯃꯨꯛ ꯇꯥꯁꯤꯜꯂꯛꯇꯣꯏꯅꯦ
ꯎꯝ ꯑꯗꯨꯗꯨꯗ ꯐꯧꯗꯣ ꯐꯖꯅꯁꯨ ꯂꯣꯛꯄꯗꯣ ꯉꯝꯃꯔꯣꯏꯗ꯭ꯔꯤꯅꯦꯕ
ꯑ ꯅꯣꯏꯗꯤ ꯂꯧ ꯀꯩꯅꯣ ꯍꯨꯟꯈ꯭ꯔꯕ ꯐꯧꯗꯤ ꯍꯨꯟꯈ꯭ꯔꯕ
ꯍꯨꯟꯗ꯭ꯔꯤ ꯏꯁꯤꯡ ꯂꯩꯇꯔꯤ ꯅꯣꯡ ꯇꯥꯔꯛꯇ꯭ꯔꯕꯅꯤꯅ ꯅꯣꯏ ꯗꯤ ꯍꯨꯟꯈ꯭ꯔꯕ ꯎꯝ
ꯑꯗꯥꯏ ꯇꯪꯈꯥꯏ ꯆꯠꯂꯛꯄ ꯑꯗꯨꯏ ꯃꯄꯥꯗꯣ ꯑꯗꯨꯗ ꯂꯧ ꯂꯤꯡꯉꯅꯤ ꯑꯩꯈꯣꯏꯒꯤꯅ ꯑꯃꯨꯛ ꯆꯤꯡ ꯈꯣꯡ ꯑꯣꯏꯕꯒꯤ ꯆꯤꯡꯖꯨꯝ ꯑꯗꯨꯝ ꯆꯦꯟꯊꯔꯛꯑꯦꯕ ꯀꯩꯅꯣ ꯈꯣꯡꯗ ꯏꯁꯤꯡ ꯂꯥꯛꯇ꯭ꯔꯁꯨ ꯅꯣꯡ ꯈꯔ ꯈꯔ ꯇꯥꯕꯁꯤꯒꯤ ꯆꯤꯡꯖꯨꯝꯅ ꯑꯗꯨꯝ ꯏꯁꯤꯡ ꯑꯗꯨꯝ ꯑꯅꯝꯕ ꯃꯇꯝꯗ ꯂꯩ ꯑꯩꯈꯣꯏꯗꯤ
ꯑꯥ ꯑꯩꯈꯣꯏꯁꯨ ꯆꯤꯡꯗꯅꯦꯕ ꯆꯤꯡ ꯍꯦꯛ ꯃꯅꯥ ꯅꯦ ꯑꯗꯨ ꯑꯣꯏꯇꯥꯔꯒꯁꯨ ꯃꯥꯟꯅꯗꯕ ꯃꯥꯜꯂꯦ ꯑꯩꯈꯣꯏꯅ ꯑꯃꯨꯛ ꯑꯥ ꯈꯣꯡ ꯑꯆꯧꯕꯗꯒꯤ ꯂꯥꯛꯇꯣꯏꯅꯦꯕꯀꯣ ꯏꯁꯤꯡꯁꯦ ꯑꯗꯨꯅ ꯍꯥꯏꯗꯤ ꯎꯝ ꯂꯩꯣꯏꯇꯕꯗꯣ
ꯎꯝ
ꯂꯝꯁꯦ ꯑꯗꯨꯝ ꯃꯈꯜ ꯃꯈꯜꯅꯤ ꯍꯌꯦꯡ ꯅꯣꯏ ꯑꯗꯨꯏꯗꯨꯅ ꯍꯪꯒꯥꯝꯕꯨ ꯃꯈꯨꯟ ꯀꯥꯟꯗ ꯑꯗꯨꯅꯃꯨꯛ ꯅꯨꯡꯉꯥꯏꯗꯣꯏꯅꯦ ꯏꯁꯤꯡ ꯀꯩꯅꯣ ꯇꯧꯗꯕ ꯃꯐꯝꯗꯨꯅ ꯑꯩꯈꯣꯏꯅ ꯑꯃꯨꯛ ꯍꯪꯒꯥꯝ ꯀꯥꯎꯈꯨꯟ ꯀꯥꯟꯗ ꯏꯁꯤꯡ ꯑꯗꯨꯝ ꯆꯦꯜꯂꯛꯄꯒꯤ ꯅꯨꯡꯉꯥꯏꯇꯕꯗꯣ ꯑꯣꯏꯑꯕ
ꯎꯝ ꯑꯁ ꯈꯪꯉꯦꯗ ꯂ ꯃꯇꯝꯁꯦ ꯍꯥꯏꯔꯗꯤ
ꯎꯝ ꯂꯧꯃꯤꯒꯤꯗꯤ ꯅꯣꯡꯗ ꯄꯨꯂꯞ ꯇꯥꯡꯉꯒ ꯂꯧ ꯎꯕꯅꯤꯅꯀꯣ ꯅꯣꯡꯁꯤꯅ ꯈꯤꯇꯪ ꯃꯇꯝ ꯆꯥꯔꯛꯇ ꯀꯥꯟꯗ ꯂꯧꯃꯤꯗꯤ ꯌꯥꯝ ꯋꯥꯕꯅꯦ ꯍꯌꯦꯡꯁꯤꯅ ꯊꯦꯡꯊꯈ꯭ꯔꯒ ꯐꯧꯁꯨ ꯃꯁꯛ ꯐꯖꯔꯣꯏ ꯐꯖꯅꯁꯨ ꯂꯣꯛꯑꯣꯏ ꯆꯍꯤꯗꯨꯃꯒꯤ ꯑꯣꯏꯅ ꯎꯪ ꯆꯍꯤꯗꯨꯃ ꯑꯣꯏꯅ ꯑꯗꯨꯝ ꯐꯧ ꯇꯥꯡꯕ ꯈꯣꯠꯄ ꯇꯧꯗꯣꯏꯅꯦꯕ ꯅꯣꯡꯃꯒꯤ ꯆꯥꯕꯉꯩꯗꯗꯤ ꯍꯦꯟꯅ ꯋꯥꯕ ꯑꯗ ꯂꯧ ꯌꯥꯝ ꯆꯥꯎꯅ ꯎꯔꯒ ꯐꯧ ꯇꯥꯏꯕ ꯃꯤꯗꯅ ꯑꯃꯨꯛ ꯈꯔ ꯀꯥꯟꯅꯕ
ꯑꯣꯏ ꯍꯣꯏ ꯑꯗꯨ ꯍꯣꯏ ꯑꯗꯨꯕꯨ ꯍꯥꯏꯗꯤ ꯆꯥꯅꯉꯥꯏ ꯆꯤꯡ ꯂꯩꯔꯛꯇꯅꯤꯅꯀꯣ ꯆꯥꯗꯕꯗꯤ ꯌꯥꯗꯕꯅꯤꯅ ꯆꯥꯛ ꯑꯃ ꯄꯨꯡ ꯑꯣꯏꯅ ꯆꯥꯕ ꯂ ꯃꯣꯏꯕꯅꯤꯅ
ꯎꯝ
ꯍꯥꯏꯗꯤ ꯑꯗꯨꯛꯀꯤ ꯃꯇꯤꯛ ꯑꯋꯥꯕꯁꯤꯦ ꯃꯥꯏꯌꯣꯛꯅꯗꯣꯏꯅꯦꯕ ꯆ‌ꯦꯡꯒꯤ ꯅꯠꯇꯦ ꯇꯥꯡꯍꯜꯂꯛꯇꯣꯏꯁꯦ ꯑꯦꯟꯁꯥ ꯅꯥꯄꯤꯛ ꯀꯩ ꯀꯩꯁꯨ ꯇꯥꯡꯍꯜꯂꯛꯇꯣꯏꯅꯦꯕ ꯍꯥꯏꯗꯤ ꯅꯣꯡ ꯇꯥꯗ꯭ꯔꯕꯅꯤꯅꯦ ꯑꯦꯟꯁꯥꯟꯅꯅꯥꯄꯤꯉꯩꯗꯣ ꯍꯧꯕ ꯋꯥꯗꯣꯏꯅꯦ ꯑꯗꯨꯅꯁꯨ ꯇꯥꯡꯍ ꯑꯣꯏꯔꯛꯇꯣꯏꯅꯦꯕ ꯍꯥꯏꯗꯤ ꯆꯥꯛ ꯂꯩꯔꯦꯅ ꯆꯥꯛ ꯈꯛꯇꯅ ꯆꯥꯕ ꯌꯥꯕꯗꯤ ꯑꯣꯏꯗꯦꯗꯅ ꯑꯦꯟꯁꯥꯡ ꯀꯩꯩ ꯀꯩ ꯂꯩꯗꯣꯏꯉꯩꯁꯤꯅ ꯍꯥꯏꯗꯤ ꯃꯣꯏꯁꯨ ꯏꯁꯤꯡꯒꯤ ꯃꯇꯦꯡ ꯌꯥꯎꯔꯒ ꯂꯩꯗꯣꯏꯅꯦꯕ
ꯃꯥꯡ
ꯑꯇꯣꯞ ꯑꯇꯣꯞꯄꯗ ꯍꯤꯡꯒꯣꯜ ꯀꯣꯏꯅꯔꯤꯕꯁꯤꯡꯁꯦ ꯄꯨꯂꯞ ꯄꯨꯈ꯭ꯔꯤ ꯂꯩꯅꯤ ꯍꯥꯏꯕꯗꯨꯅ ꯑꯩꯗꯤ ꯄꯨꯈ꯭ꯔꯤꯗꯨꯁꯨ ꯅꯣꯡ ꯇꯥꯔꯛꯇ꯭ꯔꯗꯤ ꯏꯁꯤꯡ ꯂꯩꯔꯣꯏꯗ꯭ꯔꯦ ꯑꯪ ꯑꯗꯨꯅ ꯏꯁꯤꯡ ꯆꯥꯏꯅꯕ ꯃꯔꯣꯏꯒꯨꯝꯕ ꯊꯥꯕ ꯑꯣꯏꯒꯦꯔꯥ ꯀꯣꯕꯤꯒꯨꯝꯕ ꯊꯥꯕ ꯑꯣꯏꯒꯦꯔꯥ ꯃꯣꯏꯗꯤ ꯏꯁꯤꯡ ꯌꯥꯝꯅ ꯄꯥꯝꯃꯕ ꯃꯐꯝꯅꯦꯕ ꯑꯣꯏꯣꯏꯗꯤ ꯍꯣꯏ ꯏꯁꯤꯡ ꯆꯥꯏꯔꯤꯉꯩ ꯍꯔꯥꯎꯖꯔꯒꯦꯅ ꯂꯩꯔꯕꯅꯦꯕ ꯑꯗ ꯏꯁꯤꯡ ꯀꯩꯒꯨꯝꯕ ꯏꯁꯤꯡꯅ ꯐꯪꯉ ꯇꯥꯔꯗꯤ ꯃꯣꯏꯁꯨ ꯍꯥꯏꯗꯤ ꯄꯥꯝꯕꯤ ꯈꯨꯗꯤꯡꯃꯛꯁꯦ ꯐꯅ ꯇꯦꯛ ꯇꯦꯛ ꯂꯥꯎꯕꯗ ꯑꯣꯏꯔꯣꯏ ꯇ꯭ꯔꯤꯅꯦꯃ ꯑꯗꯨꯅ ꯁꯟꯇꯔꯅ ꯑ ꯍꯣꯏ ꯑꯗꯨꯗ ꯐꯧ ꯈꯔ ꯇꯥꯕ ꯌꯥꯇꯥꯔꯦ ꯑꯇꯣꯞ ꯑꯇꯣꯞꯄ ꯃꯐꯝ ꯄꯣꯠ ꯆꯩꯩꯁꯤꯡꯗꯁꯨ ꯍꯥꯏꯗꯤ ꯅꯣꯡꯁꯤꯅ ꯃꯔꯝ ꯑꯣꯏꯔꯒꯁꯨ ꯇꯥ ꯇꯥꯡꯍꯜꯂꯛꯇꯣꯔꯤꯅꯦꯕ
ꯎꯝ ꯆꯃꯦ
ꯍꯥꯏꯗꯤ ꯑꯗꯨꯛꯀꯤ ꯃꯇꯤꯛ ꯍꯤꯡꯕꯗ ꯏꯁꯤꯡ ꯍꯥꯏꯕ ꯏꯁꯤꯡꯁꯤ ꯌꯥꯝꯅ ꯆꯪꯉꯦꯕ
ꯎꯝ ꯆꯪꯉꯤ ꯑꯗꯩ ꯍꯧꯖꯤꯛꯇꯤ ꯀꯩꯅꯣꯒꯨꯝꯕꯗ ꯃꯔꯨꯒꯨꯝꯕꯗ ꯅꯣꯡ ꯇꯥꯕꯒꯤ ꯇꯨꯔꯦꯜꯁꯤꯁꯨ ꯄꯨꯜꯂꯞ ꯏꯪꯉꯥꯡ ꯆꯦꯜꯂꯦ ꯑꯗꯨꯅ ꯏꯟ ꯁꯣꯟꯕ ꯃꯌꯥꯝꯁꯤꯅ ꯇꯨꯔꯦꯜꯁꯦ
ꯎꯝ ꯍꯣꯏ ꯑ ꯁꯤꯁꯤꯅ ꯍꯣꯏ ꯉꯥꯕꯨꯗꯤ ꯐꯥꯕꯗꯤ ꯉꯝꯃꯦꯕ ꯀꯣ ꯑꯗꯨꯕꯨ ꯏꯁꯤꯡ ꯁꯤꯖꯤꯟꯅꯕ ꯃꯇꯝꯗꯗꯤ ꯑꯗꯨꯒꯤ ꯏꯁꯤꯡꯗꯣ ꯍꯥꯏꯗꯤ ꯐꯠꯇꯕ ꯑꯣꯏꯔꯛꯏꯅꯦꯕ
ꯃꯥꯅꯦ ꯏꯅꯩ ꯄꯨꯜꯂꯞ ꯂꯩꯅꯥꯡ ꯑꯣꯏꯅ ꯆꯦꯜꯂꯕꯅꯦ ꯅꯣꯡꯃꯒꯤ ꯑꯣꯏꯅ ꯇꯨꯔꯦꯜ ꯗꯒꯤ ꯏꯁꯤꯡ ꯁꯤꯖꯤꯟꯅꯕ ꯏꯃꯨꯡꯗꯗꯤ ꯌꯥꯝ ꯑꯋꯥꯕꯅꯦ ꯃꯥꯥꯏꯌꯣꯛꯅꯗꯣꯏꯁꯦ
ꯃꯥꯅꯤ ꯃꯥꯅꯤ
ꯎꯝ ꯗꯦꯕ ꯀꯔꯃ ꯆꯠꯄꯒꯤ
ꯍꯣꯏ ꯎꯝ ꯅꯍꯥꯟꯋꯥꯏ ꯃꯇꯝꯗꯗꯤ ꯄꯨꯈ꯭ꯔꯤ ꯑꯆꯧꯕ ꯑꯃ ꯂꯩꯔꯝꯃꯅꯤꯀꯣ ꯑꯗꯨꯗꯅ ꯏꯁꯤꯡ ꯀꯜꯂꯒ ꯊꯛꯅꯔꯝꯃꯤꯅꯦꯕ ꯆꯥꯛ ꯏꯁꯤꯡ ꯊꯣꯡꯕ ꯍꯥꯏꯗꯤ ꯆꯍꯤ ꯆꯨꯞꯄꯒꯤ ꯏꯁꯤꯡꯗꯣ ꯑꯗꯨꯗꯒꯤ ꯂꯥꯛꯑꯝꯃꯤꯅꯦꯕ ꯍꯧꯖꯤꯛꯇꯤ ꯀ
ꯍꯧꯖꯤꯛꯇꯤ ꯄꯨꯈ꯭ꯔꯤ ꯑꯆꯧꯕꯁꯨ ꯐꯪꯅꯗ꯭ꯔꯦ ꯂꯩꯅꯗ꯭ꯔꯦ ꯂꯣꯏ
ꯄꯨꯈ꯭ꯔꯤꯗ ꯎꯝ ꯄꯨꯈ꯭ꯔꯤꯗꯒꯤ ꯍꯧꯈꯣꯏꯖꯤꯛ ꯀꯣꯠꯂꯒ ꯏꯁꯤꯡ ꯀ ꯟꯅ ꯊꯛꯅ ꯭ꯔꯦ ꯍꯥꯏꯕ ꯅꯍꯥꯟꯔꯗꯤ ꯂꯧꯕꯨ ꯂꯧꯕꯨꯛꯇ ꯀꯨꯝꯕꯁꯨ ꯑꯥ ꯂꯧ ꯆꯛꯈꯨꯝꯕꯁꯨ ꯏꯁꯤꯡꯒꯤꯗꯃꯛꯇ ꯋꯥꯔꯝꯗꯦꯕ ꯍꯥꯏꯗꯤ ꯂꯣꯛ ꯑꯃ ꯂꯣꯛ ꯑꯃ ꯂꯩꯔꯝꯃꯅꯤ ꯑꯗꯨꯗꯒꯤ ꯑꯗꯨꯝ ꯊꯛꯄ ꯌꯥꯏꯑꯕ
ꯎꯝ ꯍꯧꯖꯤꯛꯇꯤ ꯄꯨꯈ꯭ꯔꯤꯈꯩꯁꯤꯁꯨ ꯀꯥꯡ ꯃꯔꯨꯝ ꯀꯣꯛꯁꯤꯟꯕ ꯀꯩꯗꯧꯕ ꯌꯥꯝꯅ ꯏꯁꯥꯗ ꯐꯠꯇꯕ
ꯎꯝ ꯍꯣꯏ ꯑ ꯁꯛꯁꯨ ꯊꯛꯅꯈꯤꯗ꯭ꯔꯦꯕ
ꯎꯝ ꯇꯣꯇꯤꯁꯤꯗ ꯑꯗꯨꯝ ꯊꯛꯅꯈꯔꯦ
ꯑꯥ
ꯇꯣꯇꯤ ꯏꯁꯤꯡꯁꯤꯁꯨ ꯃꯇꯝ ꯃꯇꯝꯒꯤ ꯑꯣꯏꯅ ꯇꯨꯔꯦꯜꯗꯒꯤ ꯆꯤꯡꯈꯠꯂꯒ ꯁꯤꯖꯤꯟꯅ ꯑꯗꯨꯝ ꯁꯦꯝꯃꯤꯕ ꯉꯥꯛꯇꯅꯦ ꯍꯧꯅ ꯑꯁꯨꯝ ꯏꯅꯩ ꯀꯒꯨꯝꯕ ꯂꯥꯛ ꯀꯥꯟꯗꯗꯤ ꯁꯦꯝꯕ ꯃꯇꯝꯗꯁꯨ ꯌꯥꯝꯅ ꯑꯋꯥꯕ ꯑꯋꯥꯕ ꯃꯥꯏꯌꯣꯛꯅꯔꯝꯅꯤ
ꯎꯝ
ꯑꯩꯈꯣꯏꯅ ꯏꯁꯤꯡꯁꯨ ꯈꯔ ꯈꯔ ꯂꯤꯛꯅꯁꯨ ꯁꯤꯖꯤꯟꯅꯕ ꯐꯕꯅꯦ
ꯍꯣꯏ ꯗ꯭ꯔꯣꯖꯣ ꯑꯥ ꯂꯩꯌꯦꯦ ꯍꯥꯏꯗꯨꯅꯣꯣꯣ ꯇꯧꯊꯣꯛꯑꯒ ꯁꯤꯖꯤꯟꯅꯗꯕ
ꯅꯣꯏꯗꯤ ꯏꯁꯤꯡꯁꯤ ꯀꯔꯤꯗꯒꯤ ꯁꯤꯖꯤꯟꯅꯩ
ꯑꯩꯈꯣꯏꯗꯤ ꯄꯨꯈ꯭ꯔꯤꯗꯩꯁꯨ ꯁꯤꯖꯤꯟꯅꯩ ꯑꯦꯝꯄꯝꯗꯒꯤꯩ ꯑꯅꯝꯕ ꯁꯤꯖꯤꯟꯅꯩ
ꯑꯣ ꯃꯈꯣꯏꯗꯤ ꯇꯨꯔꯦꯜꯗꯩ ꯁꯤꯖꯤꯟꯅꯩꯌꯦ ꯑꯗꯨꯅ ꯑꯁ ꯏꯁꯤꯡꯁꯦ ꯅꯩꯕꯅ ꯁꯨꯝ ꯁꯪꯒꯣꯝ ꯆꯥꯃꯁꯨꯨ ꯑꯣꯏꯔꯦ ꯄꯨꯔꯥ ꯐꯤꯗ ꯁꯨꯔꯣ ꯏꯁꯥꯗ ꯍꯥꯏꯗꯤ ꯊꯕꯛ ꯑꯃ ꯇꯧꯕ ꯑꯗꯨꯝ ꯈꯔ ꯐꯔꯦ ꯆꯤꯟꯌꯥ ꯁꯦꯡꯕ ꯃꯇꯝꯗꯗꯤ ꯏꯁꯤꯡꯁꯤ ꯅꯩꯕꯅꯤꯅꯀꯣ ꯑꯗꯩ ꯁꯨꯝ ꯂꯩꯕꯥꯛꯀꯤ ꯃꯍꯍꯤꯡ ꯃꯅꯝꯁꯨ ꯅꯝꯃꯦꯕ
ꯑꯪ ꯄꯣꯠ ꯆꯩ ꯃꯌꯥꯝ ꯊꯥꯅꯕꯁꯦ ꯍꯨꯟꯗꯣꯛꯄ ꯀꯩꯗꯧꯕ ꯁꯤꯅꯁꯨ ꯍꯥꯏꯗꯤ ꯎ ꯃꯣꯠꯍꯟꯕꯁꯨ ꯁ ꯍꯦꯟꯒꯠꯍꯜꯂꯤꯅꯦꯕ ꯍꯥꯏꯗꯤ
ꯌꯦꯟꯒꯨꯝꯕ ꯂꯣꯏꯕ ꯉꯥꯅꯨꯒꯨꯝꯕ ꯂꯣꯏꯕꯁꯦ ꯁꯤꯔꯀꯥꯟꯗ ꯀꯣꯛꯇꯨꯔꯒ ꯊꯥꯗꯕꯒꯤ ꯍꯩꯅꯕꯤ ꯑꯃ ꯂꯩꯌꯦꯕ
ꯑꯗꯒꯤ ꯑꯣꯛ ꯂꯣꯏꯕ ꯀꯥꯡꯕꯨꯨ ꯀꯣ ꯑꯗꯨꯒꯨꯝꯕꯁꯦ ꯑꯗꯨꯝ ꯍꯥꯏꯗꯤ ꯑꯣꯛꯀꯤ ꯃꯊꯤ ꯀꯩꯀꯩ ꯉꯥꯁꯦ ꯑꯗꯨꯝ ꯇꯨꯔꯦꯟ ꯄꯨꯊꯍꯜꯂꯦꯕ
ꯃꯣꯠꯁꯨ ꯃꯣꯠꯁꯤꯟꯍꯜꯂꯦ ꯑꯁꯤꯅ ꯂꯩꯥꯏꯅꯥ ꯇꯤꯟꯅꯥꯁꯨ ꯄꯣꯛꯂꯛꯅꯕꯒꯤ ꯃꯆꯥꯛ ꯑꯣꯏꯍꯜꯂꯦ
ꯎꯝ ꯃꯇꯝ ꯑꯃꯗ ꯃꯦꯂꯦꯔꯤꯌꯥ ꯅꯥꯔꯒꯀꯣ ꯃꯤ ꯃꯌꯥꯝ ꯑꯃ ꯁꯤꯌꯦꯁꯦ ꯀꯔꯤ ꯍꯥꯏ ꯑꯗꯨꯒꯨꯝꯕ ꯃꯌꯥꯝꯗꯨꯅꯅꯦꯕ
ꯃꯥꯅꯦ ꯑꯗꯨ ꯀꯔꯤꯒꯨꯝꯕ ꯃꯣꯏꯅ ꯊꯥꯗꯔꯛꯏꯕ ꯑꯁꯤꯕ ꯖꯤꯕꯗꯣ ꯂꯅꯥ ꯆꯦꯟꯕ
ꯐ ꯇꯥꯔ ꯍꯣꯏꯌꯦ ꯑꯗꯨꯅ ꯍꯥꯏꯗꯤ ꯅꯍꯥꯛ ꯈꯛꯀꯤ ꯈꯜꯂꯒ ꯇꯧꯒꯟꯁꯦꯕ ꯊꯕꯛ ꯑꯃ ꯇꯧꯕ ꯃꯇꯝꯗ ꯀꯩꯒꯨꯝꯕ ꯂꯩꯍꯠ ꯆꯦꯜꯂꯒ ꯄꯣꯠꯇꯨꯗꯤ ꯂꯩꯕꯥꯛꯇ ꯐꯖꯅ ꯐꯨꯝꯖꯤꯟꯕꯤꯔꯅꯤ ꯀꯣ ꯑꯗꯨꯒ ꯃꯊꯛ ꯄꯨꯝꯊꯕ ꯌꯥꯕ ꯑꯣꯏꯅ ꯍꯥꯏꯗꯤ ꯑꯇꯣꯞꯄ ꯀꯦꯃꯤꯀꯦꯜ ꯈꯔ ꯍꯥꯞꯆꯤꯜꯂꯒꯀꯣ ꯊ꯭ꯔꯥꯅꯤ
ꯑꯗꯨꯒ ꯑꯗꯨꯒꯤ ꯃꯇꯥꯡꯗꯁꯨ ꯎꯝ ꯑꯗꯨꯒꯤ ꯃꯇꯥꯡꯗꯁꯨ ꯑꯈꯪ ꯑꯍꯩ ꯈꯔꯁꯨ ꯇꯥꯟꯅꯕꯤꯔꯒ ꯁꯨꯃꯥꯏꯅ ꯇꯧꯕ ꯌꯥꯏ ꯌꯥꯗꯦ ꯍꯥꯏꯗꯣ ꯈꯔ ꯍꯪꯕꯤꯔꯒ
ꯑꯗꯒꯤ ꯑꯩꯈꯣꯏꯅ ꯆꯥꯛ ꯆꯥꯕꯒꯤ ꯆꯒꯨꯝ ꯆꯅꯥꯏꯀꯣ ꯑꯗꯒꯤ ꯏꯟꯁꯥꯡ ꯑꯦꯟꯁꯥꯡ ꯅꯥꯄꯤꯔꯁꯨ ꯐꯠꯇꯕ ꯌꯥꯎꯔꯛꯏꯅꯤꯗꯅ ꯑꯗꯨ ꯀꯣꯛ ꯍꯥꯏꯗꯤ ꯑꯅꯛ ꯃꯥꯒꯤ ꯇꯨꯔꯦꯜ ꯀꯩꯀꯩ ꯊꯥꯗꯠꯄꯗ ꯅꯠꯇꯕ
ꯎꯝ
ꯍꯥꯏꯗꯤ ꯑꯗꯨꯏꯗꯨꯅ ꯀꯣꯝ ꯑꯃ ꯏꯁꯥꯒꯤ ꯀꯣꯝ ꯑꯃ ꯇꯧꯊꯣꯛꯆꯔꯒ ꯈꯔ ꯁꯦꯝꯕ ꯌꯥꯏꯑꯕ ꯅꯍꯥꯟꯋꯥꯏꯒꯤ ꯃꯇꯝꯗ ꯁꯟꯊꯤꯒꯨꯝꯕ ꯌꯦꯟ ꯃꯟꯊꯤꯒꯨꯝꯕ ꯑꯣꯛꯊꯤꯉꯩꯁꯤꯅ ꯄꯨꯂꯞ ꯍꯟꯖꯤꯟꯅꯔꯒ ꯍꯥꯔ ꯆꯥꯔꯝꯃꯤ ꯉꯥꯛꯇꯅꯦꯕ ꯀꯣ ꯍꯧꯖꯤꯛꯇꯤ ꯑꯗꯨꯗꯒꯤꯅꯦ
ꯑꯩꯈꯣꯏꯅ ꯍꯥꯔꯥ ꯂꯩꯔꯤꯕ ꯄꯩꯁꯥ
ꯑꯥ ꯇꯤꯡꯗ꯭ꯔꯦ ꯑꯗꯨꯃꯥꯏꯅ ꯍꯥꯏꯗꯤ ꯑꯗꯨ ꯍꯦꯟꯅ ꯑꯐꯕ ꯑꯣꯏꯅꯤ ꯑꯣꯔꯒꯥꯅꯤꯛꯀꯤ ꯄꯣꯠ ꯁꯦꯝꯃꯛꯄ ꯃꯇꯝꯗꯗꯤ ꯑꯗꯨꯅ ꯀꯣꯝ ꯑꯃ ꯏꯁꯥꯒꯤ ꯌꯨꯝ ꯃꯅꯥꯛꯇ ꯀꯣꯝ ꯑꯃ ꯇꯧꯊꯣꯛꯑꯒ ꯑꯗꯨꯗꯩ ꯄꯣꯠ ꯆꯩ ꯃꯍꯩꯗꯣ ꯇꯨꯔꯦꯜꯗ ꯑꯗꯒꯤ ꯅꯥꯂꯤꯗ ꯀꯩꯗ ꯍꯨꯂꯧꯗ ꯁꯥꯔꯛꯄꯨꯗꯤ ꯃꯅꯝꯁꯨ ꯅꯝ ꯊꯤꯗꯣꯏꯅꯦꯕ ꯑꯗꯨꯅ ꯏꯁꯥꯅ ꯐꯖꯅ ꯀꯨꯞꯁꯤꯜꯂꯒꯀꯣ ꯃꯅꯝ ꯅꯝꯇꯉꯥꯏꯒꯤ ꯇꯧꯕ ꯌꯥꯏ ꯍꯥꯏꯕ ꯑꯗꯨꯗꯒꯤ ꯐꯪꯉꯛꯄ ꯍꯥꯔꯝꯕꯩꯗꯨꯅ ꯏꯁꯥ ꯂꯧ ꯈꯣꯏꯔꯛꯄ ꯃꯇꯝꯗ ꯀꯣ ꯑꯗꯨꯗ ꯍꯥꯞꯈꯤꯕ ꯇꯥꯔꯒꯗꯤ ꯍꯥꯔ ꯑꯩꯈꯣꯏ ꯑꯁꯤꯗ ꯌꯨꯔꯤꯌꯥ ꯐꯪꯗꯕꯒꯤ ꯋꯥꯅꯕ
ꯎꯝ
ꯌꯨꯔꯤꯌꯥ ꯇꯥꯡꯈꯠꯂꯦꯒꯤ ꯍꯦꯛꯇ ꯄꯇꯥ ꯄꯇꯥ ꯄꯥꯏꯅꯔꯒ ꯃꯤꯉꯩꯁꯤꯦ ꯀ꯭ꯌꯨ ꯀ꯭ꯌꯨ ꯂꯦꯡꯅꯗꯣꯏꯅꯦꯕ ꯌꯨꯔꯤꯌꯥ ꯐꯪꯗ꯭ꯔꯦ ꯍꯥꯏꯕꯒꯤ ꯃꯄꯜ ꯂꯝꯗꯒꯤ ꯌꯨꯔꯤꯌꯥ ꯃꯌꯥꯝ ꯑꯃ ꯄꯨꯁꯤꯜꯂꯛꯄꯁꯤꯡꯁꯦ ꯑꯩꯈꯣꯏꯅ ꯍꯥꯏꯗꯤ ꯃꯥ ꯃꯥꯒꯤ ꯂꯝ ꯂꯝꯒꯤ ꯄꯣꯔꯛꯄ ꯃꯇꯝꯗ ꯍꯥꯏꯗꯤ ꯐꯪꯅꯗꯕꯁꯨ ꯔꯤ ꯑꯃ ꯌꯥꯎꯔꯤꯅꯦꯕ ꯑꯗꯨꯒꯨꯝꯕ ꯃꯌꯥꯝꯗꯣ ꯍꯟꯊꯒꯤ ꯍꯥꯏ ꯇꯔꯗꯤ ꯑꯩꯈꯣꯏꯅ ꯑꯣꯔꯒꯥꯅꯤꯛꯀꯤ ꯄꯣꯠꯩ ꯆꯩꯁꯤꯡꯁꯦ ꯁꯦꯝꯃꯒ ꯁꯤꯖꯤꯟꯅꯕ ꯇꯥꯔꯗꯤ ꯍꯥꯏꯗꯤ ꯄꯣꯠ ꯑꯩꯈꯣꯏꯅ ꯆꯥꯕꯗꯁꯨ ꯐꯕ ꯑꯣꯏꯗꯣꯏꯅꯦꯕ
ꯄꯩꯁꯥꯁꯨ ꯇꯤꯡꯗꯕ ꯍꯦꯟꯅꯁꯨ ꯀꯥꯟꯅꯕ ꯑꯗꯨ ꯆꯥꯎꯈꯠ ꯆꯥꯎꯈꯠ ꯂꯝꯗꯝꯗꯗꯤ ꯆꯥꯛ ꯊꯣꯡꯅꯔꯤꯕ ꯒꯤ꯭ꯌꯥꯁꯁꯤꯦ ꯐꯥꯎꯕ ꯑꯗꯨꯒꯨꯝꯕꯗꯒꯤ ꯑꯣꯏꯅ ꯒꯤ꯭ꯌꯥꯁ ꯁꯦꯝꯃꯒ ꯊꯣꯡꯕ ꯂꯝꯁꯨ ꯂꯩ
ꯑꯥ
ꯍꯦꯟꯅ ꯋꯥꯈꯜ ꯈꯟꯊꯕ ꯃꯤꯈꯩꯗꯤꯀꯣ ꯄꯩꯁꯥ ꯇꯤꯡꯗꯅꯕ ꯀꯅꯕ ꯑꯣꯏꯅꯕ ꯑꯁꯤꯅꯁꯨ ꯍꯦꯟꯅꯁꯨ ꯐꯕ ꯍꯦꯜꯂꯦ ꯑꯩꯈꯣꯏꯒꯤ ꯅꯨꯃꯤꯠ ꯈꯨꯗꯤꯡꯒꯤ ꯑꯩꯈꯣꯏꯅ ꯑꯔꯦꯝꯕꯗ ꯍꯨꯟꯗꯣꯛꯏꯕ ꯄꯣꯠꯁꯤꯡꯁꯤꯗꯒꯤ ꯑꯩꯈꯣꯏꯒꯤ ꯀꯥꯟꯅꯕꯔꯣꯝꯗ ꯏꯁꯥꯅ ꯁꯨꯡꯖꯕꯁꯤꯅ ꯂꯥꯛꯄꯨꯗꯤ ꯂꯥꯛꯑꯦ ꯍꯞꯇꯥ ꯈꯨꯗꯤꯡꯒꯤ ꯑꯃꯣꯠꯄ ꯈꯣꯝꯗꯣꯛꯄꯀꯣ ꯄꯩꯁꯥ ꯄꯤꯔꯤꯅꯦ ꯑꯩꯈꯣꯏꯅꯁꯨ ꯊꯥꯒꯤ ꯑꯣꯏꯅ ꯑꯗꯨꯕꯨ ꯑꯗꯨꯗꯒꯤꯗꯤ ꯏꯁꯥꯒꯤ ꯀꯥꯟꯅꯕ ꯂꯧꯍꯧꯕꯗꯨꯅ ꯍꯦꯟꯅ ꯐꯩꯌꯦꯕ ꯃꯣꯏꯗꯁꯨ ꯄꯩꯁꯥ ꯇꯤꯡꯍꯧꯗꯕ ꯎꯝ ꯄꯩꯁꯥꯁꯦ ꯑꯅꯤꯔꯛꯅꯤ ꯇꯤꯡꯉꯤꯁꯦ ꯑꯃꯣꯠꯄ ꯍꯨꯟꯗꯣꯛꯄꯒꯤ ꯄꯩꯁꯥ ꯇꯤꯡꯕ ꯑꯃꯨꯛ ꯄꯣꯠ ꯂꯩꯕꯒꯤ ꯄꯩꯁꯥ ꯇꯤꯡꯕ ꯑꯃ ꯑꯅꯤꯃꯛ ꯀꯜꯂꯒ ꯏꯁꯥꯒꯤ ꯀꯥꯅꯕꯔꯣꯝꯗ ꯂꯣꯏ ꯁꯤꯖꯤꯟꯅꯗꯣꯏꯅꯦꯕ ꯑꯃꯔꯣꯝꯗ ꯌꯥꯝ ꯐꯪꯉꯤꯗ ꯑꯩꯈꯣꯏꯁꯦ
ꯍꯣꯏ ꯃꯤꯑꯣꯏꯕꯁꯦ ꯑ ꯉꯍꯥꯛ ꯉꯥꯏꯍꯥꯒꯤ ꯈꯛꯇ ꯈꯜꯂꯒ ꯇꯧꯕ ꯉꯥꯛꯇ ꯑꯣꯏꯅ ꯇꯧꯋꯦ
ꯑꯗꯨꯗꯤ ꯅꯪꯁꯨ ꯑꯗꯨꯝ ꯀꯣꯡꯒꯨꯝꯕ ꯑꯃ ꯇꯧꯔꯒ ꯐꯨꯝꯝꯖꯤꯜꯂꯒ ꯌꯦꯡꯉꯣ ꯅꯪꯒꯤ ꯌꯨꯝꯗ ꯊꯥꯕ ꯂꯩꯒꯨꯝꯕ ꯍꯩꯒꯨꯝꯕ ꯑꯣꯏꯔꯁꯨ ꯑꯦꯟꯁꯥꯡ ꯃꯅꯥ ꯃꯁꯤꯡ ꯑꯣꯏꯔ ꯇꯧꯅꯕ ꯑꯩꯁꯨ ꯉꯁꯤꯗꯩꯗꯤ ꯀꯣꯝ ꯑꯃ ꯇꯧꯔꯒ ꯑꯗꯨꯃꯥꯏꯅ ꯍꯥꯕ ꯍꯥꯞꯆꯤꯟꯕ ꯉꯝꯅꯕ ꯍꯣꯠꯅꯒꯦ
ꯍꯣꯏ ꯑꯇꯣꯞꯄ ꯑꯔꯦꯝꯕ ꯃꯅꯥ ꯃꯁꯤꯡ ꯀꯩꯀ ꯇꯧꯔꯔꯁꯨ ꯍꯥꯏꯗꯤ ꯈꯖꯤꯛ ꯈꯖꯤꯛ ꯄ ꯑꯗꯨ ꯌꯨꯝꯒꯤ ꯍꯧꯔꯤꯕ ꯂꯩ ꯃꯈꯣꯡ ꯑꯗꯒꯤ ꯃꯔꯣꯏ ꯃꯈꯣꯡꯗ ꯀꯩꯗ ꯍꯥꯞꯆꯤꯟꯕ ꯌꯥꯅꯕ
ꯎꯝ ꯍꯦꯟꯅꯁꯨ ꯐꯕ ꯄꯥꯝꯕꯤꯗꯁꯨ
ꯑꯪ
ꯑꯗꯣ ꯑꯩꯈꯣꯏꯅ ꯕꯖꯥꯔꯗꯒꯤ ꯂꯩꯔꯤꯕ ꯄꯣꯠꯁꯤꯡꯁꯤꯁꯨ ꯃꯃꯜꯁꯨ ꯌꯥꯝ ꯌꯥꯝ ꯇꯥꯡꯉꯦ ꯌꯥꯝꯅ ꯁꯨ ꯐꯪꯗꯦꯕ
ꯑꯥ ꯑꯗꯨ ꯇꯥꯡꯉꯤꯕꯁꯤꯡꯗꯨꯁꯨ ꯑꯗꯨꯝ ꯃꯣꯏ ꯍꯤꯗꯥꯛ ꯂ ꯊꯆ ꯆꯥꯏꯔꯒ ꯄꯨꯁꯤꯂꯣꯛꯄ ꯉꯥꯛꯇꯅꯦꯕ ꯑꯗꯨꯅꯁꯨ ꯅꯣꯡꯃ ꯍꯦꯛ ꯊꯝꯃꯒ ꯑꯗꯨꯝ ꯄꯠꯊꯔꯒ ꯄꯨꯝꯃꯒ ꯂꯩꯌꯦꯕ
ꯎꯝ ꯍꯣꯏ ꯑꯗꯨꯗꯤ ꯅꯪꯁꯨ ꯀꯣꯝ ꯇꯧꯔꯣꯀꯣ ꯑꯩꯁꯨ ꯉꯇꯦꯠ ꯑꯃ ꯇꯧꯔꯒꯦ ꯊꯝꯅꯔꯁꯤ
ꯍꯣꯏ ꯍꯣꯏ